ꯎꯝ ꯍꯜꯂꯣ
ꯑ ꯇꯥ
ꯑꯥ ꯇꯥꯔꯦ ꯇꯥꯔꯦ ꯍꯧꯖꯤꯛ ꯀꯩꯗꯧꯔꯤꯅꯣ
ꯍꯧꯒꯠ ꯇꯨꯝ ꯍꯧꯒꯠꯇ ꯉꯥꯢꯔꯤ ꯐꯤ ꯂꯧꯖꯤꯟꯂꯝꯕꯅꯦ
ꯅꯣꯡ ꯇꯥꯕ꯭ꯔꯣ
ꯅꯣꯡ ꯇꯥꯗꯦ
ꯎꯝ꯫ ꯀꯩꯅꯣ ꯅꯨꯡꯁꯥꯥꯗꯤ ꯑꯗꯨꯝ ꯁꯥ ꯍꯧꯖꯤꯛ ꯅꯣꯡ ꯇꯥꯔꯃꯦ ꯉꯥꯥꯛꯇꯀꯤ ꯃꯃꯥꯡꯗ
ꯀꯔꯤ
ꯎꯝ ꯑꯗꯣꯟ ꯑꯗꯣꯗꯅ ꯀꯟꯅ ꯌꯥꯛꯄ ꯁꯣꯝ ꯅꯥꯀꯟꯗꯅ ꯑꯃꯨꯛ ꯈꯔ ꯐꯕꯩ ꯋꯥꯅꯤꯅꯦ ꯑꯗꯨꯗꯤ ꯌꯨꯝꯗꯗꯤ ꯄꯥꯛ ꯊꯣꯛꯂꯛ ꯑꯣꯢ ꯊꯣꯛꯂꯛꯇꯧ ꯃꯥꯟꯗꯦꯅꯦꯀꯣ
ꯆꯍꯤ ꯑꯅꯤꯃꯨꯛꯇꯤ ꯂꯩꯒꯤꯅꯤ
ꯆꯍꯤ ꯑꯅꯤꯃꯨꯛꯇꯤ ꯂꯩꯒꯤꯅꯤꯕ
ꯎ ꯫ ꯍ ꯆꯔ ꯌꯦ
ꯑꯗꯣ ꯅꯪ ꯕꯣꯠꯁꯦ ꯈꯤꯇꯪ ꯁꯦꯡꯕ ꯋꯥꯠꯂꯤ ꯀꯃꯥꯏꯅ ꯇꯧꯅꯣ ꯍꯜꯂꯣ
ꯋꯥ ꯍꯥꯜꯂꯣ
ꯅꯪꯒꯤꯗꯣ ꯌꯥꯝ ꯅꯤꯜꯂꯒ ꯆꯠꯂꯤ ꯀꯤꯝ ꯅꯪꯒꯤꯗꯣ ꯅꯪ ꯕꯣꯏꯁꯇꯣ ꯌꯥꯝ ꯅꯤꯜꯂꯤꯅꯦ
ꯑꯣ ꯇꯥꯥꯗꯤ ꯇꯥꯕ ꯅꯠꯇ꯭ꯔꯣ
ꯑꯥ ꯇꯥꯔꯦ ꯇꯥꯔꯦ ꯢꯌꯥꯝꯕ ꯑ ꯑꯗꯨꯗ ꯁꯦꯡꯅ ꯇꯥꯔꯦ
ꯑꯣ ꯌꯥ ꯅꯣꯡ ꯄꯠꯂꯤ ꯄꯠꯂꯤ ꯆꯨꯕ
ꯑꯗꯨ ꯑ ꯅꯣꯏ ꯌꯨꯝꯗ ꯀꯔꯝꯀꯥꯟ ꯊꯣꯛꯛꯀꯅꯤ ꯍꯥꯏꯅꯣ
ꯌꯨꯝꯗ ꯗꯤꯁꯦꯝꯕꯔ ꯗꯤꯁꯦꯝꯕꯔꯗ ꯅꯠꯇꯔ ꯖꯅꯋꯥꯔꯤ ꯁꯤ ꯊꯥ ꯑꯅꯤꯁꯤꯗꯩ ꯑꯃ ꯊꯣꯛꯂꯛꯑꯅꯤ ꯗꯤꯁꯦꯝꯕꯔꯗ ꯑꯣꯏꯔꯗꯧ ꯃꯥꯜꯂꯦ
ꯑꯣ ꯅꯣꯏ ꯌꯨꯝꯗ ꯀꯌꯥꯝ ꯀꯨꯏꯅ ꯂꯩꯅꯗꯣꯏꯕ
ꯈꯪꯗꯦ ꯇ꯭ꯋꯦꯟꯇꯤ ꯗꯦꯖꯃꯨꯛ ꯂꯩꯒ꯭ꯔꯥ ꯑꯗꯩꯗꯤ ꯑꯣꯏꯗꯧ ꯑꯗꯨꯗꯩꯗꯤ ꯑꯗꯨꯝ ꯆꯪꯉꯅꯤ ꯑꯗꯨꯗꯩꯗꯤ ꯑꯗꯨꯝ ꯑꯗꯨꯝ ꯂꯩꯒꯤꯕꯅ ꯑꯗꯨꯝ ꯂꯩꯒꯔꯦꯗꯅ ꯂꯩꯒꯤꯕꯅ ꯑꯗꯨꯝ ꯂꯩꯒꯔꯦ
ꯑꯝ ꯃꯄꯥꯟ ꯁꯨꯝ ꯃꯄꯥꯟ ꯏꯄꯥꯟ ꯊꯣꯛꯈꯤꯕꯅ ꯌꯨꯝꯗ ꯄꯥꯛ ꯍꯟꯖꯤꯟꯅꯤꯡꯗꯕꯅꯤꯅꯦ ꯑꯩ ꯊꯕꯛ ꯏꯈꯥꯡꯒꯦꯁꯨ ꯑꯣꯏꯔꯦꯅꯦ ꯑꯗꯨꯒꯤ ꯃꯊꯛꯇꯨꯗ ꯑꯃ ꯑꯃꯒꯤ ꯁꯨꯝ ꯀꯥꯟꯅꯕꯗꯣ ꯃꯌꯥꯝ ꯎꯔꯕꯅꯤꯅ ꯀꯥꯟꯅꯕꯗꯣ ꯂꯧꯅꯤꯡꯕꯅꯤꯅꯀꯣ ꯍꯥꯢꯗꯤ
ꯗ ꯌꯨꯝ
ꯀꯔꯤꯕ
ꯌꯨꯝ ꯖꯨ ꯑꯃꯨꯛ ꯅꯤꯡꯁꯤꯡꯉꯦ ꯍꯥꯏꯕ
ꯀꯔꯤ ꯍꯥꯏꯅꯣ ꯑꯩ ꯅꯪ ꯅꯪ ꯉꯥꯡꯉꯦꯗꯣ ꯑꯩ ꯒ꯭ꯌꯥꯟ ꯇꯥꯗ꯭ꯔꯦ
ꯌꯨꯝꯁꯨ ꯃꯔꯛ ꯃꯔꯛꯗ ꯑꯗꯨꯝ ꯅꯤꯁꯤꯡꯉꯦꯕ
ꯍꯣꯏ ꯑꯗꯨꯕꯨꯗꯤ ꯅꯤꯡꯁꯤꯡꯗꯗꯤ ꯀꯩꯅꯣꯅꯦ ꯑꯗ ꯑꯩꯅ ꯑꯩꯈꯣꯏꯒꯤ ꯂꯝꯗ ꯂꯩꯈꯤꯕꯁꯦ ꯊꯕꯛ ꯏꯪꯈꯥꯡ ꯇꯧꯕ ꯅꯠꯇ꯭ꯔꯒꯅ ꯁꯨꯝ ꯂꯥꯏꯔꯤꯛ ꯂꯥꯏꯁꯨ ꯇꯝꯕ ꯂꯩꯈꯤꯕꯁꯦ ꯀꯥꯟꯅꯕꯗꯣ ꯑꯗꯨ ꯅꯒꯥꯟꯗ ꯎꯕ ꯃꯌꯥꯝꯗꯣ ꯑꯗꯨꯅ ꯑꯩꯈꯣꯏ ꯁꯤꯗꯒꯤ ꯑꯗꯨ ꯑꯗꯣꯝꯗꯅ ꯍꯦꯟꯅ ꯑꯗꯨꯗꯒꯤ ꯍꯦꯟꯅ ꯎꯈꯤꯕꯅꯤꯅ ꯑꯃꯨꯛ ꯃꯥꯒꯤ ꯐꯦꯁꯤꯂꯤꯇꯤ ꯃꯌꯥꯝꯗꯣ ꯂꯣꯏ ꯂꯩꯕ ꯎꯕꯅꯤꯅ ꯁꯤꯗꯗꯤ ꯑꯩ ꯃꯥꯏ ꯄꯥꯛꯀꯅꯤ ꯍꯥꯏꯕ ꯄꯣꯠꯇꯣ ꯍꯥꯏꯗꯤ ꯑꯗꯨꯝ ꯌꯥꯝ ꯆꯥꯎꯅ ꯍꯣꯇꯔꯣ ꯍꯣꯅ ꯎꯨꯏꯗꯅꯀꯣ ꯑꯗꯨ ꯌꯨꯝꯗ ꯆꯠꯅꯤꯡꯕ ꯀꯩꯁꯨ ꯄꯣꯛꯇꯕꯅꯦꯕ ꯍꯥꯏꯁꯤꯅꯦ ꯑꯩꯈꯣꯏꯅ ꯑꯩꯈꯣꯏ ꯀꯩꯅꯣꯒꯤ ꯀꯟꯇ꯭ꯔꯤ ꯀꯦꯄꯤꯇꯦꯜ ꯁꯤꯇꯤꯗ ꯂꯥꯛꯑꯝꯕ ꯀꯥꯟꯗ ꯍꯥꯏꯇꯥꯔꯦꯅꯦꯕꯣ ꯫ ꯑꯗꯣ ꯂꯥꯛꯑꯝꯃꯀꯥꯟꯗ ꯅꯨꯃꯤꯠ ꯐꯣꯔꯇꯤ ꯐꯥꯏꯚ ꯗꯦꯖ ꯂꯩꯔꯝꯃꯦꯕ ꯀꯩꯅꯣ ꯑꯩꯈꯣꯏꯅ ꯏꯁꯥꯒꯤ ꯌꯨꯝꯗ ꯍꯜꯂꯛꯀꯅꯤ ꯍꯜꯂꯛꯀꯅꯤꯅ ꯇꯧꯕ ꯀꯥꯟꯗꯨꯗ ꯀꯌꯥꯝ ꯄꯤꯠ ꯂꯩꯇꯦꯅ ꯍꯥꯅꯤꯡꯗꯕ ꯄꯣꯛꯄꯁꯦ ꯑꯗ ꯇꯧꯅꯩ ꯃꯑꯣꯡ ꯑꯗꯨ ꯇꯧꯅꯔꯤꯕ ꯃꯑꯣꯡꯗꯨꯒ ꯁꯤꯗ ꯇꯧꯔꯁꯤꯒꯗꯤ ꯌꯥꯝ ꯊꯤꯅ ꯈꯦꯠꯅꯕꯗꯣ ꯑꯗꯨꯗꯨꯅ ꯄꯤꯠ ꯂꯩꯇꯕꯁꯦ ꯑꯩꯈꯣꯏꯅ ꯍꯟꯒꯅꯤ ꯈꯟꯕꯗ ꯑꯗ ꯑꯩ ꯁꯤ ꯌꯧꯔꯛꯀꯥꯟ ꯏꯟꯚꯥꯏꯔꯣꯟꯃꯦꯟꯁ ꯑꯦꯗꯥꯞ ꯇꯧꯅꯕ ꯍꯣꯠꯅꯕꯗ ꯀꯌꯥꯝ ꯋꯥꯏ ꯅꯕ ꯫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
ꯑꯗꯣꯝꯗ ꯂꯩꯕ ꯀꯥꯟꯗ ꯅꯨꯡꯉꯥꯏꯔꯤ ꯈꯨꯅꯨꯡꯉꯥꯏꯗꯨꯒ
ꯑꯗꯨꯅ ꯂꯥꯏꯐ ꯢꯁꯇꯥꯟ ꯁꯤ ꯄꯨꯔ ꯈꯦꯟꯅꯩꯕ
ꯑ ꯑꯗꯨ ꯅꯣꯏ ꯅꯥꯏꯠ ꯀ꯭ꯂ꯭ꯔꯕꯀꯇꯤ ꯆꯠꯄ ꯌꯥꯎꯗꯕ꯭ꯔꯥ
ꯍꯥ
ꯅꯥꯏꯠ ꯀ꯭ꯂꯕꯀꯨꯝꯕ ꯀꯩꯒꯨꯝꯕ ꯆꯠꯄ ꯐꯥꯎ ꯌꯥꯎꯗꯕ꯭ꯔꯥ ꯃꯝꯐꯥꯎ
ꯉ ꯦꯗ ꯊ ꯌꯥꯔꯣ ꯋꯥꯗ ꯑꯗꯨꯗꯤ ꯇꯉꯦ ꯌꯥꯀ꯭ꯔꯦ ꯑꯗꯨꯗꯤ ꯌꯥꯔꯦ꯫
ꯑꯝ ꯅꯥꯏ ꯀꯔꯥꯞꯀꯨꯝꯕ ꯊꯣꯛꯄꯩ ꯐꯪꯉꯗꯤ ꯅꯨꯡꯉꯥꯏꯗꯧꯅꯦ ꯑꯃꯨꯛ ꯍꯦꯟꯅ ꯑ ꯑꯁ ꯑꯗꯨ ꯂꯩ ꯑꯗꯨꯗ ꯂꯩꯕ ꯑꯗꯨ ꯂꯩꯕ ꯗ꯭ꯔꯤꯁ ꯃꯌꯥꯝꯗꯣ ꯂꯣꯢ ꯎꯒꯗꯧꯅꯦ ꯑꯗꯒꯤ
ꯑꯦꯈꯅꯦ ꯑꯗ
ꯀꯃꯥꯏꯅ ꯇꯧꯔꯤꯅꯣ ꯈꯪꯗꯦꯅꯦ ꯁꯤꯒꯤꯁꯦ ꯅꯍꯥꯟ ꯑꯩ ꯑꯩꯈꯣꯏ ꯏꯕꯥꯅꯤ ꯁꯥꯟꯅꯕ ꯀꯣꯜꯗꯣ ꯑꯗꯨ ꯀꯣꯜ ꯃꯔꯤ ꯃꯉꯥ ꯄꯨꯂꯞ ꯔꯤꯖꯦꯛ ꯆꯠꯂꯤꯅꯦ ꯅꯕ ꯍꯥꯟꯖꯤꯟ ꯍꯥꯟꯖꯤꯟ ꯔꯦꯖꯤꯠ ꯆꯠꯁꯤꯜꯂꯛꯄꯁꯤꯗ ꯕꯤꯠ ꯂꯩꯇꯕꯅ ꯅꯥꯔꯦ
ꯏꯒ
ꯑꯗ ꯅꯪ
ꯕꯤꯖꯩꯀꯤꯌꯥ ꯁꯁ ꯑꯩ ꯔꯦꯖꯦꯠ ꯆꯠꯄꯁꯨ ꯌꯥꯎꯋꯦ ꯍꯥꯢꯔꯤ ꯋꯥꯔꯤ ꯁꯅ ꯉꯔꯥꯡ ꯉꯔꯥꯡꯒ ꯉꯥꯁꯤꯒꯗ ꯃꯤ ꯈꯨꯟꯃꯨꯛ ꯁꯥꯅꯩꯕꯥ ꯀꯣꯜ ꯀꯣꯜ ꯆꯠꯅꯗꯕ ꯌꯥꯎꯋꯦꯕ ꯑꯅꯤ ꯑꯍꯨꯝ ꯃꯥ ꯊ ꯑꯗꯣ ꯍꯧꯖꯤꯛ ꯀꯩꯅꯣ ꯌꯥꯗ꯭ꯔꯦ ꯍꯧꯖꯤꯛ ꯁꯥꯢꯕꯥꯔ ꯗꯥꯎ
ꯀꯩꯝ ꯆꯪ ꯌꯥꯗ꯭ꯔꯦꯕ ꯍꯌꯦꯡ ꯃꯟꯗꯦ ꯃꯟꯗꯦꯗꯗꯤ ꯄꯨꯂꯞ ꯌꯥꯔꯛꯑꯅꯤ ꯍꯥꯏ
ꯄꯩꯁꯥ ꯅꯣꯡ ꯄꯨꯂꯞ ꯆꯪꯉꯥꯅꯤ ꯍꯥꯢꯕꯅꯤ
ꯑꯩꯒꯤꯕꯨꯗꯤ ꯑꯩꯒꯤꯕꯨꯗꯤ ꯉꯁꯤ ꯉꯁꯤ ꯆꯪꯉꯛꯌꯦꯕꯒꯣ ꯄꯩꯁꯥ
ꯑꯥ꯫
ꯈꯔ ꯈꯔꯃꯗꯤ ꯆꯪꯉꯦ ꯑꯗꯣ ꯀꯩꯅꯣ ꯇꯧꯗꯦ ꯍꯥꯢꯕ ꯀꯣꯟ ꯔꯤꯖꯦꯠ ꯆꯠꯄꯁꯤ ꯕꯤꯠ ꯌꯥꯝ ꯂꯩꯇꯦꯕ ꯍꯥꯏꯇꯥꯔꯦꯅꯦ ꯇꯟꯕ ꯍꯥꯏꯗꯤ ꯄꯣꯠꯇꯣ ꯄꯔꯐꯣꯔꯃꯦꯟꯁꯇꯣ ꯐꯖꯅ ꯀꯩꯅꯣ ꯇꯧꯔꯤꯅꯦ ꯑꯗꯨ ꯀꯃꯥꯏꯅ ꯇꯧꯔꯤꯅꯣ ꯈꯪꯗꯦꯕ ꯌꯥꯗꯕꯁꯤ ꯑꯗꯨꯅꯦ ꯕꯤꯠ ꯈꯪꯇꯦꯛ ꯈꯪꯇꯦꯛ ꯇꯦꯛꯢꯁꯤ ꯑꯩꯈꯣꯏꯅ
ꯀꯛ ꯆ ꯆ ꯆꯂꯁꯨꯅ ꯑꯩ ꯇꯦ ꯑꯩꯗꯤ ꯋꯥꯟ ꯑꯦꯇꯤ ꯒꯨꯝꯕ ꯁꯨꯔꯗꯤ ꯌꯥꯔꯦ ꯍꯥꯏꯗꯤ ꯁꯤꯗ ꯐꯣꯟ ꯀꯣꯜꯗ ꯄꯩꯁꯥ ꯇꯥꯟꯕ ꯄꯩꯁꯥ ꯆꯥꯛꯍꯧꯗꯦꯕ ꯀꯥꯟꯅꯗꯦꯕ ꯑꯩ ꯃꯇꯝ ꯑꯣꯏꯅꯥ ꯃꯥꯡꯉ ꯇꯣꯛꯌꯦ ꯐꯣꯟ ꯆꯥꯔ ꯑꯣꯏꯅ ꯃꯉꯥ ꯇꯣꯛꯌꯦ
ꯑꯝ
ꯃꯤ ꯍꯥꯏꯗꯤ ꯑꯩ ꯁꯤ ꯍꯅꯦ ꯑꯩ ꯇꯧꯁꯤ ꯄꯣꯜꯁꯤ
ꯑꯃ ꯀꯩꯅꯣꯒꯤꯗꯣ ꯑꯩꯈꯣꯏ ꯑꯃ ꯀꯩꯅꯣꯒꯤ ꯑꯩꯈꯣꯏꯒꯤ ꯔꯦꯀꯣꯠ ꯇꯧꯕꯒꯤꯗꯣ ꯑꯥꯎꯗꯤꯑꯣ ꯔꯦꯒꯣꯠ ꯇꯧꯕꯩ ꯑꯗꯨꯁꯨ ꯁꯤꯡꯒꯟ ꯄꯣꯏꯟ ꯑꯃ ꯁꯣꯏꯕ ꯃꯇꯝꯗ ꯃꯣꯏ ꯔꯤꯖꯦꯛ ꯆꯠꯀꯅꯤ ꯍꯥꯏꯗ꯭ꯔꯣ
ꯑꯥ
ꯑꯗꯨ ꯑꯁ ꯂꯣꯏꯣꯔꯦ ꯃꯣꯏꯅ ꯄꯤꯔꯤꯗꯣ ꯇꯔꯥꯅꯤꯄꯥꯥꯟꯗꯣ ꯄꯨꯂꯞ ꯑꯣꯏꯅ ꯉꯥꯡꯅꯕ ꯍꯣꯠꯅꯕ ꯃꯣꯏꯒꯤ ꯑꯥ ꯂꯣꯟꯅꯦꯅ ꯂꯣꯟꯗꯔꯩ ꯐꯣꯗꯩꯗꯣ ꯂꯣꯏ ꯏꯁꯤꯜꯂꯒ ꯄꯥꯕꯚꯧ ꯊꯣꯛꯆꯜꯂꯛꯇꯦ ꯂꯥꯁꯇ
ꯄ ꯊꯣꯛꯇꯕꯅꯦ ꯍꯥꯏꯗꯤ ꯁꯪꯁꯀ꯭ꯔꯤꯠꯀ ꯌꯥꯎꯔ ꯒ꯭ꯌꯥꯟ ꯇꯥꯗꯦꯖ ꯢꯌꯥꯝꯕ ꯑꯗꯩꯢ ꯄꯣꯠꯇꯣ ꯑꯩ ꯑꯩꯗꯤ ꯅꯠꯇꯕ ꯑꯩ ꯔꯨꯝꯃꯦꯠ ꯃꯥꯏ ꯂꯥꯛꯑꯦ ꯑꯩ ꯑꯍꯥꯟꯕ ꯄꯥꯀꯥꯟ ꯑꯗꯨꯁꯤꯃꯥꯏꯅ ꯇ꯭ꯔꯥꯏ ꯇꯧꯖꯦꯅ ꯂꯥꯛ ꯀꯃꯥꯏ ꯀꯩ ꯋꯥꯍꯩꯅꯣ ꯋꯥꯍꯤꯗꯨ ꯄꯥꯕ ꯊꯣꯛꯇꯦꯕ
ꯈꯔꯕꯨꯗꯤ ꯄꯥꯕ ꯅꯨꯡꯉꯥꯏꯕ ꯌꯥꯎꯋꯦ ꯑꯗꯩꯗꯤ ꯑꯁ ꯄꯨꯔꯥ ꯑꯩꯈꯣꯏꯒꯤ ꯚꯥꯒꯕꯠ ꯀ꯭ꯔꯤꯁꯅ ꯚꯒꯕꯠ ꯀ꯭ꯔꯤꯁꯅꯒꯤ ꯃꯇꯥꯡꯗ ꯑꯣꯏꯅ ꯇꯧꯁꯤꯜꯂꯛꯌꯦ ꯀꯔꯤ ꯍꯔꯤꯅꯣ ꯈꯪꯗꯦ
ꯑꯁ
ꯅꯣꯏꯒꯤ ꯀꯩꯅꯣꯒꯤꯗ ꯑꯃ ꯋꯥꯏꯔꯤꯒꯤꯗ ꯑꯃ ꯂꯩꯗꯥꯢꯅꯦ ꯑ ꯇꯦꯝꯄꯜ ꯑꯃ ꯂꯥꯏꯁꯪ ꯇꯦꯝꯄꯜ ꯑꯃ ꯋꯥꯔꯤꯒꯤꯗ
ꯋꯥꯔꯤꯒꯤꯗ
ꯋꯥꯏꯔꯤꯒꯤꯗ ꯇꯦꯝꯄꯜ ꯑꯃ ꯂꯩꯕꯗꯣ ꯕꯒꯕꯥꯟ ꯀ꯭ꯔꯤꯁꯅꯒꯤ ꯃꯇꯥꯡꯒꯤꯗ ꯃꯣꯏ ꯌꯣꯒꯒꯤ ꯑꯗꯨꯒꯤ ꯑꯗꯨꯒꯤ ꯇꯥꯏꯞꯇ ꯑꯗꯨꯒꯤ ꯀꯩꯅꯣꯗ ꯀꯩꯅꯣꯗ ꯂꯧꯔꯤꯔꯣ ꯈꯪꯗꯦꯅꯦ ꯃꯥꯒꯤ ꯐꯤꯂꯣꯁꯣꯐꯤꯗ ꯂꯧꯔꯤꯔꯣ ꯈꯪꯗꯤꯌꯦ ꯒꯌ꯭ꯥꯟ ꯑꯃ ꯇꯥꯕ ꯖꯥꯠ ꯅꯠꯇꯦꯗ ꯄꯪꯢꯛ ꯄꯥꯕꯚꯧ ꯊꯣꯛꯇꯕ ꯄꯣꯠꯇꯣ ꯏꯁꯜꯂꯦ ꯒꯌ꯭ꯥꯟꯂꯝ ꯇꯥꯗꯦ ꯍꯥꯢꯕ ꯖꯣ ꯖꯣꯒꯒꯤ ꯖꯣꯒꯒꯤ ꯃꯇꯥꯡꯗꯒꯤ ꯀꯩꯗꯩ ꯃꯌꯥꯝ ꯌꯥꯎꯁꯜꯂꯑꯦ ꯑꯗꯨ ꯀꯔꯤꯅꯣ ꯑꯩ ꯑꯁ ꯑꯩ ꯀꯣꯛ ꯉꯥꯎꯗꯅ ꯄꯥꯕ ꯊꯣꯛꯇꯅ ꯀꯌꯥꯗꯤ ꯋꯥꯒ꯭ꯔꯦ ꯔꯦꯀꯣꯔꯗ ꯇꯧꯕꯗ
ꯑꯥ ꯄꯥꯡꯒꯟ ꯄꯥꯡꯒꯟꯚꯧ ꯄꯥ ꯊꯣꯛꯑꯣꯢ
ꯑꯗ ꯑꯩꯈꯣꯏꯅ ꯑꯩꯈꯣꯏꯅꯒ ꯑꯩꯈꯣꯏꯅꯒ ꯃꯩꯇꯩ ꯃꯌꯦꯛꯁꯦ ꯍꯣꯏ ꯑꯩꯈꯣꯏꯅꯕꯨꯗꯤ ꯢꯍꯥꯟ ꯍꯥꯟꯅ ꯊꯥꯔꯛꯏꯅꯦ ꯑꯗꯨ ꯑꯣꯏꯇꯥꯔꯁꯨ ꯃꯩꯇꯩ ꯃꯌꯦꯛꯁꯦ ꯀꯨꯏꯅ ꯊꯥꯗꯣꯔꯛꯄꯒꯤꯅꯦ ꯇꯨ ꯊꯥꯎꯖꯟ ꯐꯤꯞꯇꯤꯟꯗ ꯇꯦꯟ ꯊꯥꯕ ꯑꯗꯨꯗ ꯑꯗꯨꯗ ꯇꯨ ꯊꯥꯎꯟ ꯐꯤꯞꯇꯤꯟꯗꯒꯤ ꯃꯩꯇꯩ ꯃꯌꯦꯛ ꯊꯥꯗꯣꯛꯂꯛꯑꯕꯅꯤꯅ ꯆꯍꯤ ꯇꯔꯥꯥꯖꯦ ꯄꯨꯔꯥ ꯃꯩꯇꯩ ꯃꯌꯦꯛ ꯊꯥꯗꯣꯛꯑ ꯂꯥꯛꯈ꯭ꯔꯕꯅꯦꯕ ꯑꯗꯨꯅ ꯆꯍꯤ ꯇꯔꯥ ꯃꯩꯇꯩ ꯃꯦꯛꯀ ꯊꯥꯗꯣꯔꯛꯄꯒ ꯑꯣꯏꯔꯦ ꯃꯩ ꯐꯖꯔꯦ ꯄꯥꯕꯗꯤ ꯊꯣꯛꯛꯇ꯭ꯔꯦꯗꯅ
ꯈꯣꯏꯁꯦ ꯃꯩꯇꯩ ꯃꯌꯦꯛ ꯍꯥꯄꯛꯄ ꯍꯥꯏꯔ ꯀꯨꯏꯗ꯭ꯔꯤꯑꯕ
ꯑꯥ
ꯆꯍꯤꯍꯨꯝ ꯆꯍꯤꯍꯨꯝ ꯃꯔꯤ ꯐꯥꯕꯗ ꯉꯥꯢꯔꯤ ꯑꯗꯨ ꯂꯃꯥꯏ ꯑꯃ ꯄꯨꯔꯥ ꯍꯥꯞꯄ ꯅꯠꯇꯦꯕ ꯑꯉꯥꯡ ꯃꯆꯥꯒꯤ ꯀꯣꯃꯤꯛ ꯀꯨꯝꯕ
ꯑꯗ ꯑꯩꯈꯣꯏꯅ ꯃꯩꯇꯩ ꯃꯌꯦꯛ ꯁꯨꯝ ꯀꯩꯅꯣꯗ ꯇꯦꯟꯗ ꯀꯩꯗ ꯁꯦꯂꯦꯕꯁ ꯊꯥꯔꯛꯄꯗ ꯇꯧꯔꯤꯁꯦ ꯑꯩꯈꯣꯏꯅꯦ ꯏꯍꯥꯟ ꯍꯥꯜꯂꯤꯅꯦꯕ ꯑꯗꯣ ꯑꯩꯈꯣꯏ ꯕꯦꯁꯅ ꯏꯍꯥꯟ ꯍꯥꯜꯂꯤꯅꯦ ꯑꯩꯗꯤ ꯑꯩꯈꯣꯏꯁꯨ ꯇꯨ ꯊꯥꯎꯖꯟ ꯐꯦꯇꯤꯟꯅ ꯊꯥꯔꯛꯏꯅꯦꯕ ꯃꯩꯇꯩ ꯃꯌꯦꯛ ꯑꯩꯈꯣꯏꯅ ꯕꯦꯁ ꯢꯍꯥꯟ ꯍꯥꯜꯂꯦ ꯏꯂꯕꯦꯟ ꯊꯥꯕꯁꯨ ꯇꯨꯌꯦꯜꯞ ꯊꯥꯕꯁꯨ ꯑꯩꯈꯣꯏꯅ ꯢꯍꯥꯜ ꯍꯥꯜꯂꯤꯅꯦꯕ ꯑꯗꯣ ꯑꯩꯈꯣꯏ ꯕꯦꯁ ꯑꯩꯈꯣꯏꯒꯤ ꯕꯦꯁꯇꯨꯗ ꯊꯥꯕ ꯃꯇꯨꯡꯗꯒꯤꯅꯦ ꯃꯊꯪ ꯃꯊꯪ ꯇꯝꯊꯔꯛꯏꯁꯦ ꯑꯗꯨ ꯇꯨ ꯊꯥꯎꯖꯟ ꯐꯤꯞꯇꯤꯟꯗꯒꯤꯅ ꯑ ꯁꯚꯦꯟꯇꯤꯟꯗꯒꯤ ꯍꯥꯏꯇꯥꯔꯦꯅꯦ ꯑ ꯀꯩꯅꯣꯐꯧꯗꯤ ꯏꯂꯚꯦꯟ ꯇꯨꯌ꯭ꯦꯜꯄ ꯐꯧꯗꯤ ꯑꯩꯈꯣꯏ ꯀꯩꯅꯣ ꯂꯥꯛꯄꯅꯤꯅ ꯃꯩꯇꯩ ꯃꯌꯦꯛ ꯇꯝꯃꯛꯑꯦꯕꯀꯣ ꯑꯦꯗꯤꯁꯅꯦꯜ ꯂꯧꯔꯛꯇꯦꯕ ꯑꯗꯣ ꯏꯂꯚꯦꯟ ꯇꯨꯌꯦꯜꯄ ꯐꯥꯎꯗꯤ ꯀꯩꯅꯣ ꯇꯧꯔꯛꯄ ꯑꯗꯨꯒꯤ ꯃꯇꯨꯡ ꯇꯨꯊꯥꯎꯖꯟ ꯁꯚꯦꯟꯇꯤꯟꯗꯒꯤ ꯉꯁꯤꯐꯥꯎ ꯑꯩꯈꯣꯏꯖꯦ ꯀꯩꯅꯣ ꯄꯨꯔꯥ ꯊꯥꯗꯣꯛꯑ ꯂꯥꯛꯈ꯭ꯔꯕꯅꯦꯕ ꯁꯤꯀꯤꯝ ꯄꯥꯔꯛꯇ꯭ꯔꯕꯅꯦ ꯍꯥꯏꯇꯥꯔꯦꯅꯦ ꯑꯗꯨꯅ ꯑꯗꯨꯒꯤ ꯄꯣꯠꯇꯣ ꯀꯩꯒꯨꯝꯕ ꯑꯝꯇ ꯍꯥꯏꯗꯤ ꯀꯩꯅꯣ ꯇꯧꯔꯛꯇ꯭ꯔꯕꯅꯤ ꯑꯗꯨꯅ ꯑꯗꯨꯝ ꯄꯥꯕ ꯊꯣꯛꯈꯤ ꯀꯩꯅꯣ ꯇꯧꯒꯤ ꯍꯥꯏꯕ ꯃꯨꯠꯇ ꯑꯗꯨꯝ ꯂꯩꯔꯕꯅꯦꯕ ꯊꯥꯃꯣꯏꯅ ꯍꯧꯖꯤꯛ ꯇꯥꯛꯑꯣ ꯍꯥꯏꯗꯗ ꯑꯩꯈꯣꯏꯁꯨ ꯐꯖꯅ ꯀꯩꯅꯣ ꯇꯧ ꯇꯥꯔꯗꯤ ꯄꯥꯟꯗꯔꯗꯤ ꯇꯥꯛꯄ ꯉꯝꯗ꯭ꯔꯦ
ꯎꯝ
ꯍꯥꯟꯅ ꯐꯖꯅ ꯄꯥꯔꯒ ꯂꯥꯏꯔꯤꯛꯇꯣ ꯍꯥꯟꯅ ꯐꯖꯅ ꯄꯥꯗ ꯇꯥꯔꯗꯤ ꯀꯨꯏꯅ ꯊꯥꯗꯣꯔꯛꯑꯕꯅꯤꯅ ꯍꯥꯏꯇꯥꯔꯦꯅꯦ
ꯎꯝ ꯑꯧꯔꯥꯏꯕ ꯑꯃ ꯗꯔꯀꯥꯔ ꯇꯥꯏꯌꯦꯕ
ꯑꯗꯨ ꯅꯣꯏ ꯍꯧꯖꯤꯛ ꯍꯧꯖꯤꯛ ꯅꯣꯏ ꯇꯝꯗ ꯇꯥꯔꯒꯁꯨ ꯅꯣꯏꯗꯤ ꯍꯧꯖꯤꯛ ꯁꯇꯥꯗꯤ ꯇꯧꯔꯤꯕ ꯄꯣꯠꯅꯤꯗꯅꯀꯣ ꯑꯗꯨ ꯅꯣꯏ
ꯅꯕꯨ ꯗꯤ ꯈꯔ ꯈꯔ ꯊꯣꯛꯑ ꯑꯗꯨꯝ ꯑꯩꯈꯣꯏꯖꯨ ꯑꯦꯂꯚꯦꯟ ꯇꯨꯌꯦꯜꯄꯇ ꯑꯦꯂꯕꯦꯟ ꯇꯨꯌꯦꯜꯄ ꯊꯥꯗꯣꯛꯄꯁꯦ ꯆꯍꯤ ꯑꯅꯤ ꯑꯍꯨꯝ ꯐꯥꯕꯗ ꯉꯥꯢꯔꯤꯕ
ꯅꯣꯏꯅ ꯆꯍꯤ ꯑꯃ ꯈꯛꯇꯪ ꯉꯥꯢꯔꯤꯕꯅꯤꯗꯅ ꯍꯥꯏꯗꯤ ꯄꯣꯠꯇꯣ ꯈꯤꯇꯪꯗ ꯑꯣꯏꯇ꯭ꯔꯒꯁꯨ ꯐꯖꯅ ꯃꯄꯨꯡ ꯐꯥꯅ ꯇꯝꯃꯛꯄ ꯍꯥꯏꯗꯣ ꯑꯩꯈꯣꯏꯁꯨ ꯇꯝꯗꯤ ꯇꯝꯃꯦ ꯑꯗꯨ ꯑꯣꯏ ꯇꯥꯔꯒꯁꯨ ꯑ ꯀꯩ ꯍꯥꯏꯗꯣꯏꯅꯣ ꯀꯨꯏꯅ ꯊꯥꯗꯣꯛꯄ ꯍꯥꯏꯗꯣ ꯑꯩꯈꯣꯏꯗ ꯍꯦꯜꯂꯦꯗꯅꯀꯣ ꯁꯚꯦꯟꯇꯤꯟꯗꯩ ꯉꯁꯤꯐꯥꯎ ꯊꯥꯗꯣꯔꯛꯄ ꯍꯥꯏꯁꯦ ꯄꯨꯔꯥ ꯑꯔꯥꯎꯟ ꯑꯥꯏꯠ ꯌꯔꯁ ꯅꯥꯏꯟ ꯌꯔꯁ ꯑꯣꯏꯁꯤꯜꯂꯛꯑꯕꯅꯦꯕ ꯑꯗꯨꯒ ꯅꯣꯢꯒꯗꯤ ꯑꯃꯨꯛ ꯈꯤꯇꯪ ꯇꯦꯠꯅꯩꯗꯅ ꯑꯗꯨ ꯄꯣꯠꯇꯗ ꯂꯩꯕꯗꯨꯗ ꯑꯁ ꯄꯨꯔꯥ ꯑꯩꯈꯣꯏꯗꯤ ꯇꯔꯪꯕ ꯇꯔꯪ ꯊꯣꯛꯑꯝꯃꯤꯅꯦ ꯑꯩ ꯃꯅꯕꯅ ꯄꯥꯍꯜꯂꯦ ꯅꯪ ꯁꯤ ꯄꯥꯊꯣꯛꯄ꯭ꯔ ꯌꯦꯡꯉꯣꯅ ꯑꯁ ꯃꯥꯁꯨ ꯉꯍꯥꯛꯇꯪ ꯇꯔꯪ ꯆꯠꯂꯦ ꯑꯁ ꯅꯥꯕꯥ ꯁꯤꯗꯤ ꯑꯩꯁꯨ ꯀꯥ ꯄꯥꯊꯣꯛꯇꯦ ꯀꯔꯤ ꯇꯪꯅꯨꯁꯤ ꯑꯣꯏꯗꯅꯤ ꯃꯥꯁꯨ ꯑꯩꯁꯨ ꯃꯥꯔ ꯑꯗꯨꯝ ꯄꯥꯔꯦ
ꯋꯥꯍꯩ ꯈꯪꯗꯕ ꯌꯥꯎꯋꯦ ꯍꯣꯏ ꯋꯥꯍꯩꯗꯨ ꯀꯔꯤ ꯋꯥꯍꯩꯅꯣ ꯈꯪꯗꯕ
ꯐꯤꯂꯣꯁꯣꯐꯤ ꯃꯅꯥ ꯐꯤꯂꯣꯁꯣꯐꯤ ꯕꯅꯥꯟꯒꯗꯨꯕꯨ ꯀꯔꯤꯅ ꯏꯗꯨ ꯀꯔꯤ ꯍꯥꯏꯅ ꯏꯅꯣ ꯒꯌꯥꯟ ꯑꯃ ꯇꯥꯗꯦ ꯃꯣꯏꯅ ꯀꯩꯅꯣꯗ ꯃꯣꯏꯅ ꯏꯪꯂꯤꯁꯇ ꯏꯔꯒ ꯇ꯭ꯔꯥꯟꯁꯂꯦꯠꯅ ꯃꯩꯇꯩ ꯃꯌꯦꯛꯇ ꯇꯧꯍꯟꯕꯅꯦꯕ ꯃꯣꯏꯒꯤ ꯑꯦ ꯑꯥꯏꯗ ꯇꯧꯍꯟꯕ ꯄꯣꯠꯅꯦꯕ ꯑꯗꯨꯅ ꯑꯦ ꯑꯥꯏꯅ ꯐꯖꯅ ꯄ꯭ꯔꯣꯝ ꯇꯧꯔꯛꯄ ꯃꯇꯝꯗ ꯂꯦꯡꯒ꯭ꯋꯦꯖꯇ ꯆꯨꯝꯅ ꯇꯥꯔꯛꯇꯕꯩꯅꯦꯕ ꯋꯥꯍꯩꯗ ꯏꯔꯥ ꯊꯥꯒꯠꯈꯤꯕ